ꯑ
ꯍꯜꯂꯣ
ꯇꯔꯦ
ꯍꯥꯏ ꯄꯥꯏꯍꯦ
ꯋꯥ ꯋꯥ ꯃꯥꯗꯦ
ꯋꯥꯔꯦꯍꯦ ꯋꯥꯔꯦ ꯋꯥꯔꯦ
ꯀꯩꯗꯧꯕꯒꯤ ꯋꯥꯅꯣ
ꯋꯥꯔ ꯉꯁꯥꯏꯗꯣ ꯂꯝꯕꯤꯗꯀꯣ
ꯎꯝ
ꯀꯩꯅꯣꯝ ꯂꯧꯋ ꯍꯥꯏꯅ ꯂꯧ ꯍꯥꯏꯕ ꯑꯗꯨꯒꯤ ꯃꯥꯗꯣ ꯊꯣꯔꯛꯑꯣ ꯊꯑꯣ ꯊꯣꯔꯛꯑꯣ ꯑꯗꯨꯝ ꯍꯥꯏꯕ ꯑꯩꯗꯣ ꯑꯗꯨꯝ ꯆꯦꯟꯕ ꯑꯣꯏ ꯆꯠꯄ ꯑꯣꯏ ꯑꯗꯨ ꯊꯣꯛꯈꯤꯕ ꯑꯗꯨ ꯑꯣꯏꯅꯅꯦ
ꯏꯃꯥꯔꯖꯦꯟꯁꯤ ꯑꯣꯏꯕꯒꯤ ꯑꯣꯏꯖꯥꯔꯥ
ꯎ ꯏꯃꯥꯔꯖꯦꯟꯁꯤ ꯅꯠꯇꯦ ꯃꯣꯏꯗꯣ ꯀꯩꯅꯣꯤ ꯄꯤꯒꯅꯤ ꯍꯥꯏꯕꯅ ꯃꯥꯜꯂꯦ ꯃꯦꯒꯥ ꯄꯥꯏꯔꯒ ꯄꯣꯠꯇꯣ ꯑꯗꯨꯝ ꯅꯥꯈ꯭ꯔꯦ ꯄꯣꯠꯇꯁꯨꯨ ꯀꯩꯝꯇ ꯂꯨꯕ ꯅꯠꯇꯦ ꯃꯣꯏꯗ ꯍꯌꯦꯡꯒꯔ ꯍꯪꯆꯤꯔꯥ ꯑꯗꯨ ꯍꯞꯇꯥ ꯑꯃ ꯂꯩꯒꯔꯥ ꯑꯗꯨꯝ ꯄꯤꯕ ꯌꯥꯕ ꯄꯣꯠꯅꯦꯕ ꯃꯣꯏꯗꯣ ꯌꯥꯝ ꯊꯨꯕ ꯇꯥꯔ ꯗ ꯊꯣꯔꯣꯛ ꯊ꯭ꯔꯣ ꯊ꯭ꯔꯣ ꯍꯥꯏꯕꯤꯕ ꯑꯩꯗꯣ
ꯇꯥꯃ ꯂꯧꯕ ꯌꯥꯗ꯭ꯔꯣ ꯍꯥꯏꯕ ꯌꯥꯗ꯭ꯔꯣ
ꯃꯣꯏꯗꯣ ꯑꯗꯨ ꯍꯥꯏꯗꯦꯕ ꯍꯧꯖꯤꯛ ꯂꯥꯛꯑꯣ ꯍꯧꯖꯤꯛ ꯂꯥꯛꯑꯒ ꯑꯩ ꯀꯩꯅꯣ ꯄꯣꯠꯇꯣ ꯂꯩꯔꯦ ꯊꯧꯔꯛꯣꯏ ꯊꯧꯔꯛꯑ ꯑꯗꯨꯗꯤ ꯑꯩ ꯆꯠꯈ꯭ꯔꯒꯦ ꯀꯥꯏꯅꯀꯣ ꯍꯥꯏꯔꯕ ꯑꯗꯨꯒꯤ ꯑꯩ ꯑꯗꯨꯝ ꯍꯥꯊꯨ ꯍꯥꯊꯨ ꯆꯠꯂꯨꯕ
ꯎꯝ
ꯑꯕꯧ ꯍꯜꯂꯛꯑꯦ ꯑꯩ ꯑꯗꯨꯒ ꯆꯦꯟꯕꯅꯤꯅ ꯌꯥꯇꯦ ꯁꯕꯅ ꯌꯥꯇ
ꯎꯝ
ꯁꯏ ꯋꯥꯁ ꯋꯥꯏ
ꯎꯝ ꯍꯧꯖꯤꯛꯀꯥꯟꯗꯤ ꯌꯥꯝ ꯁꯥꯕ ꯃꯇꯝ ꯑꯣꯏꯕꯅꯤꯅ
ꯐ ꯇ ꯃꯥꯜꯂꯦ ꯀꯟꯅꯁꯨ ꯆꯠꯄ ꯅꯠꯇꯦꯕ ꯑꯗꯨ ꯁꯔꯦꯕ ꯈꯟꯗ꯭ꯔꯦ
ꯃꯇꯝꯅ ꯁꯥꯔꯤꯅꯦ
ꯑꯣ ꯅꯣꯏꯗꯤ ꯐꯤꯂꯝꯂꯝꯒꯨꯝꯕ ꯌꯦꯡꯗ꯭ꯔꯣ
ꯌꯦꯡꯦꯒ
ꯑ
ꯑꯩꯈꯣꯏ ꯌꯦꯅꯤꯡ ꯁꯨ ꯂꯩꯗꯦꯗ ꯍꯧꯖꯤꯛꯀ ꯃꯇꯝꯝꯁꯨ ꯁꯪꯗꯦ
ꯌꯥꯝ ꯐꯖ ꯐꯖꯕ ꯀꯩꯅꯣ ꯂꯩꯔꯕꯅꯦ ꯑꯗꯨꯁꯨ ꯌꯦꯡꯕ ꯅꯨꯡꯉꯥꯏꯕꯅꯦ ꯑꯗꯣ ꯌꯨꯇꯕꯇꯁꯨ ꯑꯗꯨꯝ ꯀꯩꯀꯩꯅꯣ ꯑꯗꯨꯝ ꯂꯩꯕꯅꯤꯗ
ꯎꯝ
ꯂꯩꯔꯕꯅꯦ ꯌꯦꯡꯉꯣ
ꯌꯦꯒꯦ ꯌꯦꯒꯦ ꯑꯗꯨꯅꯦ ꯃꯤ ꯍꯥꯏꯕꯗꯤ ꯅꯨꯡꯉꯥꯏꯊꯣꯛꯀꯗꯧꯕꯅꯦ ꯅꯨꯡꯉꯥꯏꯅ ꯂꯩꯒꯗꯧꯕ ꯃꯇꯝꯅꯤꯅꯦꯕ ꯍꯤꯡꯕ ꯀꯥꯟꯗ ꯅꯨꯡꯉꯥꯏꯅ ꯂꯩꯒꯗꯧꯕ
ꯑ ꯅꯣꯏꯗ ꯀꯩꯅꯣ ꯍꯨꯏ ꯅꯠꯇꯕ ꯍꯧꯗꯣꯡ ꯂꯩꯕ꯭ꯔꯣ
ꯑꯗꯣꯝꯁꯨ ꯂꯩꯌꯦ ꯍꯨꯏꯁꯨ ꯂꯩ ꯑꯅꯤꯃ ꯂꯩꯅꯦ
ꯑꯣ ꯅꯣꯏꯅ ꯆꯥꯛ ꯅꯣꯏꯒꯤꯔꯣ ꯍꯨꯏꯗꯣ ꯅꯠꯇꯦ ꯑꯃꯗꯣ ꯍꯨꯏꯅ ꯍꯧꯗꯣꯡꯗ
ꯅꯠꯇꯦꯈꯣꯏꯒꯤ ꯅꯠꯇꯦ ꯃꯤ ꯀꯩꯅꯣ ꯑꯩꯈꯣꯏ ꯃꯄꯨꯒꯤꯅꯦ ꯌꯨꯝꯒꯤ ꯃꯄꯨꯈꯤ
ꯑꯣ ꯅꯣꯏꯅ ꯆꯥꯛ ꯑꯗꯨꯝ ꯄꯤꯕ꯭ꯔꯣ ꯅꯣꯏꯗ ꯃꯔꯛ ꯃꯔꯅꯥꯛꯇ ꯑꯗꯨꯝ ꯂꯥꯛꯑꯕ꯭ꯔꯣ
ꯂꯥꯛꯄꯗꯤ ꯂꯥꯛꯑꯦ ꯆꯥꯛꯗꯤ ꯄꯤꯖꯥ ꯦꯖ ꯑꯩꯈꯣꯏꯅ ꯃꯣꯏꯅ ꯀꯩꯅꯣ ꯇꯧꯕꯅꯤꯗ ꯃꯣꯏꯅ ꯄꯤꯖꯕꯅꯤꯗ ꯃꯄꯨ ꯍꯅ ꯑꯩꯈꯣꯏꯗꯤ ꯄꯤꯗꯦ ꯍꯣꯏꯗꯤ ꯇꯜꯦꯗ ꯄꯤꯖꯅꯤꯡꯉꯥꯏꯁꯨ
ꯑꯣ ꯍꯧꯗ ꯉꯔꯤꯗ ꯌꯥꯝ ꯆꯅꯤꯣ
ꯑꯣ ꯀꯩꯅꯣꯗꯤ ꯂꯩꯌꯦꯕ ꯎꯝ ꯀꯩꯅꯣꯁꯦ ꯀꯥꯎꯔꯦꯅꯦ ꯑꯗꯨ ꯃꯃꯤꯡꯗꯣ ꯔꯦꯠꯗꯣ ꯀꯩꯩ ꯍꯥꯏꯕ ꯍꯧꯗꯣ ꯐꯥꯔꯒ ꯆꯥꯗꯦꯕ ꯐꯔꯒ ꯆꯥ ꯑꯣ ꯎꯆꯤ ꯎ ꯎꯆꯤ ꯑꯗꯨ ꯌꯥꯝꯃꯦꯕ ꯑꯗꯨ ꯐꯥꯔꯒ ꯆꯥꯈ꯭ꯔꯗꯤ ꯐꯗꯣꯏꯅꯦꯕ ꯆꯁꯨ ꯆꯗꯦ ꯇꯁꯨ
ꯎꯝ
ꯌꯥꯝ ꯃꯟꯕꯒꯤꯀꯣ ꯌꯥꯗꯦꯕ
ꯃꯣꯏꯗꯣ ꯍꯥꯎꯗꯣꯛꯑ ꯃꯥꯜꯂꯦꯗ ꯑꯗꯨꯗꯤ ꯆꯥꯗꯕꯗꯣ ꯇꯥꯒꯨꯝꯕ ꯂꯩꯔꯝꯈꯩꯗꯤ ꯗꯨꯀꯥꯟꯒꯨꯝꯕꯗ꯭ꯔ ꯀꯩꯅꯣ ꯀꯩꯅꯣꯝꯗ ꯍꯥꯏꯔꯝꯈꯅꯤ
ꯅꯪ ꯈꯪꯕ꯭ꯔꯥ ꯍꯥꯏꯕꯅꯤꯗ ꯅꯪ ꯈꯪꯅꯗꯤ ꯑꯗꯨꯝ ꯍꯥꯏꯕꯤꯔꯝꯃꯕ
ꯑꯩꯈꯣꯏ ꯍꯥꯟꯅꯗꯤ ꯀꯩꯅꯣ ꯃꯥꯒꯤ ꯍꯤꯗꯥꯛ ꯑꯃ ꯇꯧꯔꯝꯕꯅꯦꯕ ꯑꯗꯨ ꯃꯃꯤꯡꯁꯨ ꯀꯥꯎꯈ꯭ꯔꯦꯕꯀꯣ ꯎꯇꯤꯒꯤ ꯍꯤꯗꯥꯛꯇꯣ
ꯑꯣ
ꯑꯗꯨꯒꯤ ꯆꯦꯛꯇꯤ ꯀꯥꯎꯈ꯭ꯔꯦ ꯑꯗꯨꯒꯤ ꯅꯪ ꯈꯪꯕ꯭ꯔꯥ ꯍꯥꯏꯕꯅꯤꯗ
ꯑꯣ ꯣ ꯅꯨꯄꯤꯔꯣ ꯅꯨꯄꯥꯣ ꯄꯤꯔ ꯐꯥꯔ ꯇꯣꯗꯣ ꯑꯣ ꯆꯥ ꯄꯣꯄ꯭ꯔꯣ
ꯆꯥꯎ ꯄꯣ
ꯆꯥ ꯄꯨꯇ꯭ꯔꯤ
ꯑꯣꯄꯂꯣ ꯑꯣꯏꯈ꯭ꯔꯥꯕꯅꯤ ꯄꯂꯒ ꯃꯆꯥꯁꯤꯡꯗꯣ ꯈꯪꯗꯦ ꯑꯗꯨꯃꯥꯏ ꯇꯧꯔꯕꯖꯥꯠꯅꯣ ꯈꯪꯗꯦ ꯎꯝ ꯃꯆꯥꯁꯤꯡꯗꯤ ꯂꯣꯏ ꯃꯐꯝ ꯈꯪꯗ꯭ꯔꯦ ꯃꯥ ꯀꯩꯅꯣ ꯀꯩꯅꯣꯒꯤ ꯑꯗꯨꯝ ꯆꯥꯟꯅꯈ꯭ꯔꯦꯗ
ꯆꯥꯎꯔꯕꯅꯤꯅ ꯑꯗꯨꯝ ꯆꯠꯈ꯭ꯔꯦꯕ
ꯎꯝ
ꯑꯣꯏꯣꯏꯗ
ꯑꯗꯨꯝ ꯆꯞꯄꯅ ꯐꯩ ꯂꯩ ꯂꯩꯕꯗꯤ ꯐꯠꯇꯦꯕ ꯑꯁꯤ ꯃꯥꯒꯤ ꯀꯩꯅꯣ ꯇꯧꯕꯁꯦ ꯃꯣꯏꯁꯨ ꯁꯨ ꯏꯃꯨꯡꯁꯨ ꯌꯥꯗꯦꯕ ꯐꯖꯅ ꯀꯩꯅꯣ ꯇꯧꯗꯦꯕ ꯏꯖꯔꯒ ꯀꯩꯅꯣ ꯇꯧꯕꯁꯨ ꯇꯧꯕꯤꯗꯦ ꯃꯣꯏꯅ
ꯌꯥꯝ ꯇꯜꯂꯦꯗ ꯃꯣꯏꯁꯦ ꯍꯧꯗꯣꯡꯒꯨꯝꯕ ꯁ ꯃꯇꯤꯒꯨꯝꯕ ꯐꯥꯏꯔꯒ ꯀꯩꯅꯣ ꯇꯧꯕꯗꯣ ꯇꯧꯒꯜꯂꯦꯕ ꯑꯩꯈꯣꯏ ꯑꯩꯈꯣꯏꯗꯗꯤ
ꯑꯣꯥ
ꯑꯗꯨ ꯇꯟꯕ
ꯑꯥꯎꯅ
ꯅꯪꯁꯦ ꯀꯗꯥꯏꯗ ꯂꯩꯒꯦ
ꯑꯗꯨꯝ ꯃꯄꯥꯟꯗ ꯐꯪꯂꯝꯝꯕꯗꯨꯅꯤ
ꯎꯝ ꯍꯣꯏ ꯏꯪꯅꯝꯃꯅꯤ ꯃꯄꯥꯟꯗꯗꯤ
ꯗꯨꯒꯤ
ꯎꯝ
ꯆꯦꯅꯦꯒ ꯂꯥꯛꯄꯅꯤ ꯅꯒꯣ
ꯑꯣ
ꯃꯅꯨꯡꯗ ꯂꯩꯔꯗꯤ ꯁꯥꯥꯏꯕ ꯃꯄꯥꯟꯗ ꯑꯣꯏꯅ ꯂꯩꯔꯦꯕ ꯑꯗꯣ ꯁꯥꯕꯗꯤ ꯐꯩꯌꯦꯕꯨ ꯀꯥꯡꯗꯤ ꯌꯥꯝꯕ
ꯍꯣꯏ ꯉꯥꯡ ꯍꯤꯗꯒꯨꯝꯕ ꯄꯥꯏꯔꯒꯥꯟꯗꯤ ꯀꯩꯏꯅꯣꯗ ꯗꯤꯛ ꯑꯃꯨꯛ ꯅꯥꯔꯗꯤꯀꯣ ꯀꯥꯡ ꯆꯤꯛꯄꯒꯤ ꯀꯥꯡ ꯆꯤꯛꯄꯒꯤ ꯂꯥꯏꯅꯥ ꯌꯥꯝ ꯂꯩꯕꯅꯦꯕ ꯑꯗꯨꯝ
ꯑꯣ
ꯇꯦꯛꯁꯤꯟꯂꯣꯠ
ꯎꯝ
ꯇꯨꯗꯤ ꯌꯥꯞ
ꯅꯪꯒꯤ ꯀꯩꯅꯣ ꯐꯣꯟꯁꯦ ꯀꯩꯅꯣ ꯀꯩꯅꯣ ꯇꯧꯔꯦ
ꯇꯧ
ꯑ
ꯑꯣ
ꯈꯪꯗ꯭ꯔꯦ ꯍꯧꯖꯤꯛꯇꯤ ꯇꯥꯔꯦ ꯇꯥꯔꯦ ꯆꯥꯅ ꯃꯌꯦꯛ ꯁꯦꯡꯅ ꯇꯥꯔꯦ ꯍꯨꯖꯤꯛ ꯇꯥꯔꯦꯌꯣ ꯉꯁꯥꯏꯗꯨꯗꯤ ꯀꯩꯅꯣ ꯆꯞꯄꯒꯨꯝ ꯀꯩꯅꯣ ꯑꯃ ꯇꯧꯑꯦꯕ ꯅꯪꯒꯤ ꯋꯥꯗꯣ ꯑꯗꯨꯝ ꯇꯥꯕꯗꯤ ꯇꯥꯕ ꯁꯦꯡꯗꯕ ꯍꯧꯖꯤꯛꯇꯤ ꯐꯖꯅ ꯁꯦꯡꯈꯔ꯭ꯦ ꯁꯦꯡꯕꯅ ꯁꯦꯡꯕꯅ
ꯎꯝ
ꯇꯨ ꯑꯃꯨꯛꯀ ꯇꯧꯔꯑꯦ ꯂꯩꯅꯥꯗꯣ
ꯃꯤ
ꯑꯥ ꯇꯥꯕꯔꯧ ꯇꯥꯕꯔꯣ
ꯌꯨꯝꯗ ꯆꯪ ꯀ꯭ꯂꯣ ꯇꯥꯌꯦ
ꯑꯣ ꯑꯩꯗꯤꯠ ꯑꯣ ꯍꯧꯖꯤꯛꯇꯤ ꯇꯥꯏ ꯇꯥꯏ ꯍꯧꯖꯤꯛ ꯉꯁꯥꯏꯗꯣ
ꯎꯝ
ꯅꯪ ꯍꯥꯏꯕꯗꯣ ꯇꯥꯗ꯭ꯔꯕ
ꯎꯝ
ꯑꯁ ꯌꯥꯝ ꯎꯏꯁ
ꯅꯦꯠꯋꯥꯛꯁꯨ ꯈꯔ ꯈꯔ ꯅꯨꯡꯉꯥꯏꯇꯕꯒꯤꯅꯤ
ꯑꯣ ꯑꯣ ꯀꯔꯤꯅꯣ ꯅꯪꯗꯤ ꯖ ꯀꯩꯅꯣ ꯑ ꯀꯔꯤ ꯃꯆꯥꯒꯨꯝꯃ ꯊꯧꯕ ꯍꯩꯕ꯭ꯔꯣ
ꯍꯩꯇꯦꯗ ꯑꯈꯣꯏ ꯒꯔꯤ ꯄꯥꯏꯕ ꯍꯩꯇꯦ
ꯄꯝꯁꯤꯜꯂꯣ ꯌꯥꯝ ꯀꯟꯅꯗꯤ
ꯇꯝꯅꯤꯉꯥꯏꯁꯨ ꯑꯁ ꯃꯇꯝ ꯂꯩꯇꯦꯗ ꯊꯕꯛ ꯈꯨꯁꯤꯟꯗ ꯍꯧꯖꯤꯛꯀꯥꯟ ꯃꯇꯝ ꯁꯥꯡꯕ ꯀꯥꯟꯗ ꯇꯝꯃꯁꯨ ꯇꯝꯒꯦ ꯖꯤꯛꯇꯤ ꯁꯪꯗꯕ ꯊꯄꯛꯁꯦ ꯈꯪꯗꯦ ꯒ꯭ꯌꯥꯟ ꯃꯥꯟ ꯇꯥꯗꯕ ꯊꯕꯛꯅ ꯃꯔꯣꯜ ꯑꯃ ꯄꯩ ꯇꯧꯔꯤꯅꯣ ꯁꯨ ꯒꯌꯥꯟ ꯇꯗ
ꯑꯗꯨꯝ ꯇꯧꯗꯕ ꯌꯥꯗꯕꯅꯦ ꯊꯕꯛ ꯍꯥꯏꯕꯁꯦ ꯃꯤꯒꯤ ꯇꯧꯅꯕ ꯂꯩꯔꯕꯅꯦ ꯇꯧꯅꯕ ꯀꯩꯅꯣ ꯇꯧꯗ꯭ꯔꯗꯤ ꯍꯤꯡꯕ ꯌꯥꯗ꯭ꯔꯦ ꯑꯗꯨꯒꯤ
ꯑꯖꯅ ꯍꯣ ꯌꯥꯂꯨꯑꯗ ꯃꯤꯁꯦ
ꯍꯣ
ꯌꯥꯝ ꯂꯨꯅ ꯍꯤꯡꯉꯦ ꯃꯤꯒꯤ ꯄꯨꯟꯁꯤꯁꯦ ꯌꯥꯗ꯭ꯔꯦ ꯑꯦ ꯐꯅꯤ ꯊꯕꯛ ꯑꯃ ꯆꯠꯂꯁꯦꯔꯣ
ꯍꯥꯏꯈꯣ ꯍꯥꯏꯈꯣ ꯑꯩ ꯑꯃꯨꯔꯛ ꯇꯧꯔꯛꯈꯤꯑꯦ ꯑꯃ ꯑꯃꯔꯛ ꯇꯧꯔꯒ ꯂꯣꯏꯔꯒ ꯆꯠꯁꯦ
ꯃꯣꯏ ꯐꯣꯟ ꯇꯧꯔꯛꯏꯕ
ꯑꯣ ꯑꯣ ꯑꯣ ꯌꯥꯏ
ꯎꯝ ꯍꯥꯟꯅ ꯆꯠꯂꯁꯦ
ꯑꯥꯎ ꯑꯥꯎ
ꯑꯗꯨꯒ ꯑꯃꯨꯛ ꯀꯩꯅꯣ ꯇꯧꯁꯤ ꯑꯩꯉꯣꯟꯗ ꯁꯨ ꯀꯥꯡ ꯌꯥꯝ ꯂꯑꯗꯥ
ꯎ ꯒꯨꯗꯥꯏꯒꯨꯝꯕ ꯂꯩꯇ꯭ꯔꯣ ꯑꯗꯨꯅ ꯇꯧꯈ꯭ꯔꯣꯗꯅ
ꯎꯝ ꯊꯥꯒꯦ ꯇꯧꯕꯅꯤ ꯑꯩ ꯈꯨꯠꯁꯦ ꯀꯩꯅꯣ ꯊꯥꯗꯣꯛꯄ ꯌꯥꯗꯕ ꯋꯥ ꯑꯗꯨꯒꯤ ꯇꯧꯔꯤꯅꯤꯗ
ꯀꯣꯛꯆꯦꯛꯅꯤꯀꯣ ꯑꯗꯨꯁꯨ ꯌꯥꯝꯅ ꯅꯝꯗꯁꯨꯀꯣ
ꯑꯝꯁꯦ ꯍꯣꯏ ꯌꯥꯗꯗ ꯌꯥꯝ ꯆꯦ ꯑꯩꯗꯤ ꯃꯅꯝ ꯌꯥꯝꯌꯥꯝ ꯅꯝꯕꯏ ꯌꯥꯖꯦ ꯇꯨ ꯃ ꯅꯝꯇ ꯏꯁꯥꯗ ꯅꯨꯡꯉꯥꯏꯇꯦꯕ
ꯎꯝ ꯑ ꯀꯩꯅꯣ ꯑꯃꯗ ꯃꯍꯤꯗ ꯑꯣꯏꯅ ꯇꯧꯈ꯭ꯔꯗꯅ
ꯃꯍꯗꯣ ꯌꯥꯝ ꯇꯥꯡꯉꯦꯗ
ꯑꯣ
ꯑꯗꯨꯒꯤ ꯌꯥꯗꯦ ꯇꯥꯡꯕꯗꯤ ꯄꯥꯏꯕ ꯉꯝꯗꯦꯗ ꯑꯩꯈꯣꯏꯁꯦ
ꯎꯝ
ꯑꯗꯨꯒꯤ ꯇꯥꯡꯗꯕ ꯑꯣꯏꯅ ꯂꯩꯔꯤꯕ ꯂꯩꯔꯤꯀꯥꯟꯗ ꯍꯛꯆꯥꯡꯅ ꯑꯃꯨ ꯌꯥꯗꯕꯀꯣ
ꯑꯣ ꯈꯪꯗ꯭ꯔꯦ ꯕꯦꯔꯥꯒꯤ ꯕꯦꯔꯥ ꯉꯥꯛꯇ ꯑꯣꯏꯔꯦ
ꯑꯗꯨꯅꯦ
ꯑꯃ ꯇꯧꯔꯁꯨ ꯑꯃ ꯇꯧꯔꯁꯨ ꯄꯦꯔꯥꯅꯤꯅꯤ ꯄꯦꯔ ꯀ ꯄꯦꯔ
ꯌꯥꯝꯁꯥꯏꯍꯦ ꯅꯣꯏꯗꯤ ꯁꯥꯗ꯭ꯔꯣ ꯍꯧꯖꯤꯛꯐꯥꯎ ꯁꯥꯔꯦ ꯑꯩꯗꯤ ꯎꯝ